ꯎꯝ ꯍꯃꯣ ꯇꯕ꯭ꯔꯣ ꯀꯥꯏ ꯀꯗ ꯋꯥ ꯂꯩ ꯂꯩꯒꯦ
ꯆꯥꯛ ꯑꯦ ꯆꯥꯛ ꯌꯦꯟꯁꯥꯡ ꯊꯣꯡꯒꯦ ꯇꯧꯕꯔꯤꯌꯦ ꯑꯩ ꯈꯪꯗꯦ
ꯑꯩ ꯆꯥꯠꯇꯣꯛꯄ ꯑꯣꯏꯔꯦ ꯆꯥꯠꯇꯣꯛꯄꯗ ꯉꯥꯏꯔꯦ ꯆꯥꯠꯇꯣꯛꯑꯒ ꯐꯝꯃꯒ ꯂꯩꯌꯦꯦ
ꯑꯁꯤ ꯌꯥꯝꯅ ꯂꯩ ꯈꯪꯗꯦ ꯉꯁꯤ ꯀꯔꯤ ꯊꯣꯡꯁꯦ ꯆꯥꯛ ꯊꯥꯡꯅꯕꯗꯉꯥꯏ
ꯎ ꯎꯝ ꯏꯟꯁꯥꯡꯗꯤ ꯑꯍꯥꯎ ꯍꯥꯎꯕ ꯊꯣꯡꯕꯍꯦ
ꯑ
ꯏꯟꯁꯥꯡꯗꯤ ꯑꯍꯥꯎꯍꯥꯎꯕ ꯊꯣꯡꯉꯣ ꯍꯥꯏꯕ
ꯍꯣꯏ ꯍꯣꯡꯒꯗꯕꯅꯤ ꯅꯣꯏꯗꯤ ꯀꯩ ꯃꯊꯦꯜ ꯆꯥꯔꯒꯦ
ꯃꯁꯤ
ꯅꯨꯣꯏꯗꯤ ꯊ ꯆꯥꯔꯒꯦ
ꯔꯣꯣꯏ ꯊ ꯍꯣꯡꯕ ꯑꯃꯒ ꯍꯋꯥꯏ ꯑꯃꯒ ꯀꯥꯡꯉꯥꯎ ꯑꯃꯒ ꯊꯔꯏꯗ
ꯑꯗꯨꯗꯤ ꯄꯨꯟꯕ ꯆꯠꯂꯤꯉꯦ
ꯀꯅꯥ ꯀꯅꯥ ꯀ ꯏ ꯀꯅꯥ ꯀꯅꯥ ꯈꯆꯥꯅ ꯂꯧꯕꯗ
ꯣꯏ ꯑꯩ ꯂꯧꯕꯨꯛ ꯌꯥꯝ ꯅꯛꯑꯦ ꯑꯩꯈꯣꯏ ꯀꯩꯅꯣ ꯌꯨꯝꯗꯒꯤ ꯐꯥꯗ ꯂꯩꯌꯦ ꯑꯗꯨꯒꯤ
ꯀꯅꯥ ꯀꯅꯥ ꯈꯨꯟꯕ ꯆꯠꯄ
ꯑꯣ
ꯀꯔꯤ ꯍꯥꯏꯕ
ꯑꯩꯈꯣꯏ ꯏꯃꯥ ꯍꯣꯏ ꯏꯃꯥ
ꯁꯁ ꯅꯨꯡꯉꯔꯦꯅ ꯁꯁ ꯅꯨꯡꯉꯥꯏꯔꯦꯅꯦ ꯀꯌꯥꯃꯨꯛ ꯐꯪꯕ꯭ꯔꯥ ꯑꯗꯨꯗꯤ
ꯑꯁ ꯌꯥꯝ ꯐꯪꯗꯦꯗ ꯑꯁꯨꯃꯛ ꯑꯗꯨꯃꯛ ꯐꯪꯕ ꯖꯒꯥ ꯅꯠꯇꯦ ꯇꯦꯡꯀ ꯃꯆꯥ ꯑꯃꯈꯪ
ꯊꯤꯡꯀꯣ ꯃ ꯆꯥꯃ ꯈꯇꯥꯡ
ꯍꯣꯏꯣꯏ
ꯑꯗꯨꯗꯤ ꯌꯥꯝꯃꯟꯗꯦꯍꯦ
ꯍ ꯎꯗꯦ
ꯑꯣ ꯅꯪ ꯊꯣꯛꯂꯛꯑꯣꯂꯛꯑꯣ ꯊꯣꯛꯂꯛꯑꯣ ꯊꯂꯛꯑꯣ ꯍꯥꯏꯕ ꯌꯥꯗ꯭ꯔꯣ ꯇꯥꯕ꯭ꯔꯣ ꯊꯣꯛꯂꯛꯑꯣ ꯊꯣꯛꯂꯛꯑꯣ ꯍꯥꯏꯕ ꯌꯥꯗ꯭ꯔꯣ ꯅꯣꯏ ꯃꯅꯨꯡꯗ ꯂꯩꯕꯗ ꯅꯨꯡꯉꯥꯏꯕ꯭ꯔꯥ
ꯗꯕꯗꯣ ꯀ ꯑꯩꯅ ꯊꯣꯛꯂꯛꯛ ꯅꯠꯇꯦ ꯏꯁꯤꯡ ꯃꯣꯠꯄꯗꯣ ꯀꯃꯥꯏ ꯎꯗꯣꯏꯅꯣ ꯑꯩ
ꯏꯁ ꯃꯣꯏꯗ ꯏꯁꯤꯡ ꯏꯁꯤꯡ ꯑꯅꯥꯕ ꯃꯐꯝꯗꯨ ꯅꯣꯏ ꯊꯣꯛꯂꯛꯑꯣ ꯊꯣꯛꯂꯛꯑꯣ ꯑꯗꯨꯝ ꯀꯧꯕ ꯌꯥꯗ꯭ꯔꯣ ꯊꯣꯛꯂꯛꯀꯅꯤꯍꯦ ꯀꯧꯔꯗꯤ
ꯎꯝ ꯑ ꯍꯌꯦꯡ
ꯌꯦ ꯁꯤꯁꯨ ꯀ ꯌꯦ ꯁꯤꯁꯨꯨ ꯀꯨ ꯀꯨ ꯀꯨ ꯀ ꯑꯗꯨ ꯃꯥꯥꯏ ꯀꯋꯥꯔ ꯂꯅ
ꯍꯣꯏ ꯃꯥꯅꯤꯅꯦ ꯍꯌꯦꯡ ꯍꯌꯦꯡ ꯀꯧꯕꯇꯥꯥꯅꯦ ꯊꯣꯔꯛꯑꯣ ꯊꯣꯔꯛꯑꯣ ꯑꯩ ꯅꯪ ꯂꯧꯕ ꯉꯥꯏꯔꯦ ꯂꯩꯔꯦ ꯀꯥꯏ ꯇꯧꯔꯒ ꯍꯌꯦꯡ ꯀꯧꯕ ꯇꯥꯔꯦ ꯅꯠꯇ꯭ꯔꯗꯤ ꯍꯌꯦꯡꯗꯤ ꯕꯛꯀꯦ ꯑꯃ ꯍꯦꯟꯅ ꯐꯪꯒꯅꯤ ꯑꯗꯨꯗꯤ
ꯍꯌꯦꯡ ꯍꯌꯦꯡ ꯍꯌꯦꯡꯗ ꯒꯦꯠ ꯑꯃ ꯍꯦꯟꯅ ꯐꯪꯉꯅꯤ ꯃꯊꯪ ꯅꯨꯃꯤꯠ ꯑꯗꯨ ꯑꯗꯨ ꯀꯨꯝꯃꯅꯨ ꯍ ꯑꯩꯣꯏꯣꯌꯣꯝꯗ ꯂꯥꯛꯑꯣ ꯑꯩꯣꯏꯣꯌꯣꯝꯗ ꯂꯥꯛꯑꯣ ꯑꯣ ꯍꯥꯏꯔꯣꯏ
ꯑꯣ ꯎ ꯅꯪ ꯉꯁꯥꯏ ꯂꯧꯕꯛ ꯂꯧꯕꯨꯛ ꯆꯠꯄ ꯅꯠꯇ꯭ꯔꯣ ꯅꯪꯁꯨ ꯉꯁꯥꯏ
ꯉꯁꯥꯏ ꯂꯧꯕꯨꯛ ꯆꯠꯄ ꯅꯠꯇꯦ ꯁꯤ ꯑꯩꯈꯣꯏ ꯈꯨꯟ ꯃꯊꯛꯇ ꯌ ꯑꯗꯨꯝ ꯑꯃ ꯁꯥꯔꯒ ꯂꯩꯕꯀꯣ ꯁꯥꯕ ꯆꯂꯨꯃ
ꯎꯝ
ꯍꯌꯦꯡ ꯃꯊꯪꯗꯤ ꯊꯔꯣꯏꯕꯨ ꯀꯧꯔꯣꯑꯣ ꯊꯔꯣꯏ ꯊꯔꯣꯏ ꯅꯣꯏ ꯌꯨꯝꯗ ꯂꯥꯛꯑꯣ
ꯀꯧꯕ ꯇꯥꯔꯦ ꯍꯌꯦꯡ ꯀꯧꯔꯗꯤ ꯁꯣꯏꯗꯕꯤ ꯊꯣꯛꯂꯛꯇꯦ
ꯑꯗꯨꯒ ꯃꯊꯪ ꯅꯨꯃꯤꯠꯅ ꯊꯔ ꯑꯁ ꯇꯥꯟ ꯂꯩ ꯇꯅ ꯀꯔꯤ ꯍꯥꯏꯁꯤꯔꯛꯑꯁꯤ ꯀꯩꯅꯣꯗꯣ ꯀꯣꯔꯐꯨꯗꯣ ꯀꯣꯏꯄꯕꯨꯗ ꯅꯣꯏ ꯆꯥꯡꯒ꯭ꯔ ꯄ ꯐꯨꯗ ꯆꯥꯡꯒ꯭ꯔ ꯗꯃ ꯍꯥꯏꯥꯏꯔꯣ ꯑꯃꯃꯨꯀ
ꯍꯣꯏ
ꯑꯗꯨ ꯃꯥ ꯍꯥꯏ ꯃ ꯃꯔ ꯌꯥꯝ ꯑꯣꯛꯄꯅꯦ ꯊꯔꯛꯏꯁꯤꯡꯗꯣ
ꯍꯥꯏꯕ ꯌꯥꯝ ꯏꯟꯕ꯭ꯔꯥ
ꯎꯝ ꯅꯪꯒꯤ ꯊꯔꯣꯏꯗꯤ ꯃꯔꯝ ꯄꯣꯛꯇ꯭ꯔꯗꯤ ꯈꯪꯗꯦꯀꯣ ꯑꯩꯈꯣꯏꯒꯤ ꯊꯔꯣꯏꯗꯤ ꯌꯥꯝ ꯃꯔꯅꯝ
ꯎꯝ ꯍꯣ ꯍꯣ ꯍꯌꯦꯡ ꯏꯕ ꯇꯔꯦ
ꯌꯥꯏ ꯌꯥꯏ ꯉ ꯎ
ꯑꯁ ꯀꯔꯤ ꯌꯦꯟꯁꯥꯡ ꯊꯣꯡꯁꯤꯅ ꯒ꯭ꯌꯥꯟ ꯇꯥꯗ꯭ꯔꯦ ꯁꯧꯒ꯭ꯔꯤ ꯊꯣꯡꯕꯅ ꯐꯔꯕ ꯃꯥꯂꯦ
ꯌꯦꯟ ꯑꯆꯧꯕ ꯁꯤꯈ꯭ꯔ ꯁꯤꯈ꯭ꯔꯕ꯭ꯔꯥ ꯅꯍꯥꯟꯒꯤ ꯌꯦꯟꯗꯣ
ꯌꯦꯟ ꯂꯩꯇꯦ ꯑꯩꯈꯣꯏ ꯌꯦꯟ ꯂꯩꯇꯦ ꯀꯔꯤꯁꯨ ꯂꯩꯇꯦ ꯉꯥꯅꯨ ꯑꯅꯤ ꯑꯍꯨꯝ ꯈꯛꯇ ꯇꯪꯅꯩꯌꯦ
ꯪ ꯅ ꯍ
ꯑꯁ ꯀꯥꯏꯗꯒꯤꯦ ꯍꯧꯖꯤꯛ ꯊꯦꯡꯈ꯭ꯔꯦ ꯑꯩ ꯁꯦꯝꯕ ꯉꯝꯃꯔꯣꯏ ꯅꯣꯏ ꯆꯥꯛ ꯆꯥꯊꯣꯛꯕ ꯂꯣꯏꯔꯒ ꯆꯥꯛ ꯆ ꯇꯣꯛꯑꯦ ꯑꯗꯨꯒ ꯑꯩꯈꯣꯏꯗꯤ ꯆꯥꯛꯑꯦ ꯏꯟꯁꯥꯡꯐꯥꯎ ꯊꯣꯡꯕ ꯍꯧꯗ꯭ꯔꯦ ꯑꯗꯨꯒ ꯅꯪꯅ ꯉꯜꯂꯦ ꯍꯥꯏꯁꯤꯅ ꯀꯔꯤꯅꯣ
ꯏꯁ ꯍꯌꯦꯡ ꯑꯌꯨꯛ ꯉꯟꯇꯥ ꯍꯧꯗ꯭ꯔꯤ ꯐꯥꯎꯗꯨ ꯎꯝ ꯅꯨꯃꯤꯠ ꯊꯧꯗ꯭ꯔꯤ ꯐꯥꯎꯗꯤ ꯑꯗꯨꯝ ꯆꯥꯛ ꯆꯥꯕ ꯌꯥꯏ ꯊꯒ
ꯀꯥꯏ ꯂꯩꯅꯦ
ꯀꯩꯁꯨ ꯀꯥꯏꯕ ꯂꯩ ꯀ
ꯅꯪꯁꯨ ꯑꯣꯏꯕ ꯋꯥ ꯉꯥꯡꯗꯦꯍꯦ ꯋꯥꯊꯤ ꯋꯥꯔꯦꯟ ꯇꯧꯔ ꯂꯩꯌꯦꯅꯦ
ꯅ ꯅꯠꯇꯦꯍꯦ ꯏ ꯑꯁꯦꯡꯕ ꯍꯥꯏꯔꯒ ꯍꯧꯖꯤꯦ ꯍꯥꯠꯇ ꯄꯨꯡ ꯃꯤꯅꯤ ꯑꯁ ꯍꯩꯅꯧ ꯃꯨꯟꯕ ꯇꯥꯔꯒ ꯂꯩꯔꯝꯃꯦꯍꯦ ꯑꯁ ꯍꯥꯎꯔꯅꯤ
ꯑꯁ ꯑꯩꯈꯣꯏꯒꯤ ꯍꯩꯅꯧꯁꯤꯡꯗꯤ ꯇꯤꯟ ꯆꯥꯕꯗ ꯑꯩꯈꯣꯏ ꯃꯤ ꯆꯥꯅꯤꯉꯥꯏ ꯂꯩꯇ꯭ꯔꯦ
ꯎꯝ ꯐꯣꯏꯗꯤ ꯇꯤꯟ ꯃꯔꯛ ꯈ ꯈꯔꯗꯤ ꯆ ꯆꯪꯉ ꯍꯩꯅ ꯍꯟꯕ ꯌꯥꯝ ꯂꯩꯔꯦꯍꯦ ꯑꯁ ꯑꯉꯥꯡꯁꯤꯡꯅ ꯂꯥꯛꯇꯕꯒꯤ
ꯕꯦꯔꯥꯅꯤꯅꯦꯍꯦ ꯇꯤꯟꯅ ꯂꯣꯏꯅ ꯆꯥꯊꯣꯛꯑꯦ ꯃꯤ ꯆꯥꯅꯤꯡꯉꯥꯏ ꯂꯩꯇ꯭ꯔꯦ
ꯇꯤꯟꯁꯨ ꯈꯔ ꯆꯥꯅꯤꯡꯕꯔꯡꯕꯅꯦ ꯃꯤ ꯈꯇꯪ ꯆꯥꯒꯗꯕ ꯅꯣꯏꯗꯤ ꯂꯧ ꯎꯕ꯭ꯔꯥ ꯍꯥꯥ ꯂꯧ
ꯍꯥ ꯍꯥ ꯍꯣꯏ ꯎ ꯂꯩꯇꯦ ꯎꯗꯦ ꯑꯩꯈꯣꯏꯒꯤ ꯂꯩꯇꯦ ꯑꯩꯈꯣꯏꯒꯤ ꯂꯩꯇꯦ ꯍꯥꯏꯕ ꯃꯤꯒꯤꯅꯦ ꯑꯩꯈꯣꯏꯒꯤ ꯅꯠꯇꯦ
ꯏꯁ ꯑꯗꯨꯁꯨ ꯅꯣꯏ
ꯂꯧꯗꯤ ꯂꯩꯌꯦ ꯑꯗꯨꯕꯨ ꯂꯧꯗꯤ ꯂꯩꯌꯦ ꯑꯗꯨꯕꯨ ꯑꯩꯈꯣꯏꯒꯤ ꯅꯠꯇꯦ
ꯑꯁ ꯑꯥ ꯎꯝ ꯅꯪ ꯂꯧꯗꯤ ꯃꯔꯛ ꯃꯔꯛ ꯆꯠꯄ꯭ꯔꯥ ꯆꯠꯇꯧ ꯃꯥꯟꯗꯦꯗ
ꯑꯦ ꯆꯠꯂꯦꯍꯦ
ꯏꯁ
ꯑꯁ ꯀꯔꯤ ꯃꯩꯅꯣ ꯍꯨꯖꯤꯛ ꯃꯨꯠꯂꯤꯁꯤꯅ ꯎꯝ ꯂꯧ ꯂꯤꯡꯅꯤꯡꯉꯥꯏꯁꯨ ꯑꯧ ꯑꯧ ꯂꯧ ꯂꯤꯡꯅꯤꯡꯉꯥꯏꯁꯨ ꯀꯔꯤ ꯇꯧꯅꯤꯡꯉꯥꯏꯁꯨ ꯆꯠꯄꯅꯦꯍꯦ ꯑꯗꯨꯕꯨ ꯍꯟꯗꯛꯇꯤ ꯈꯪꯗꯦ
ꯑꯥ ꯑꯥ ꯑꯥ
ꯅꯣꯏꯒꯤ ꯍꯧꯗꯣꯡ ꯍꯧꯗꯣꯡ ꯂꯩꯕ꯭ꯔꯣ ꯍꯧꯗꯣꯡ ꯃꯈꯣꯟ ꯇꯥꯏꯍꯦ
ꯍꯧꯗꯣꯡ ꯍꯧꯗꯣꯡꯁꯦ ꯑꯁ ꯑꯩꯉꯣꯟ ꯑꯩꯕꯨ ꯆꯥꯛ ꯅꯤꯕ ꯃꯥꯜꯂꯦꯅꯦ ꯃꯁꯤ ꯍꯧꯗꯣꯡꯁꯦ ꯑꯁ ꯃꯁꯛꯁꯦ ꯌꯥꯝ ꯐꯖꯈ꯭ꯔꯕ ꯆꯥꯛ ꯄꯤꯖꯗꯕꯒꯤ ꯑꯣꯏꯔꯝꯒꯅꯤ ꯉꯁꯤꯁꯦ ꯍꯧꯗꯣꯡꯁꯤꯡꯁꯨ ꯉꯥꯅꯨꯁꯤꯡ ꯉꯥꯅꯨꯁꯤꯡꯁꯦ ꯆꯥꯛ ꯆꯥꯗ꯭ꯔ ꯆꯥꯛ ꯄꯤꯖꯗꯕꯤꯗ ꯂꯩꯈꯣꯡ ꯂꯩꯈꯣꯡꯒ ꯂꯩꯕꯥꯛ ꯈꯛꯇꯪ ꯆꯥꯔꯗꯤ ꯐꯒꯗꯕꯀꯣ
ꯅꯪ ꯅꯪꯒꯤ ꯉꯥꯅꯨ ꯍꯥꯏꯔꯛ ꯑꯦ ꯅꯪꯒꯤ ꯍꯧꯗꯣꯡ ꯍꯥꯏꯔꯒ ꯀꯔꯤ ꯉꯥꯅꯨꯔꯣ
ꯉꯥꯅꯨꯒꯤ ꯋꯥꯔꯤ ꯍꯧꯁꯦ ꯍꯥꯏꯕ ꯉꯥꯅꯨꯗꯣ ꯑꯩꯈꯣꯏ ꯑꯃ ꯑꯩꯈꯣꯏꯗ ꯂꯩꯌꯦꯕ ꯑꯩꯅ ꯑꯁ ꯉꯥꯅꯨꯒꯤꯗꯤ ꯆꯥꯛ ꯄꯤꯖꯒꯅꯨ ꯂꯩ ꯈꯣꯡ ꯑꯗꯨꯝ ꯆꯥꯍꯜꯂꯣ ꯍꯥꯏꯕ ꯎꯝ ꯑꯩꯅ ꯂꯩꯈꯣꯝ ꯈꯇꯪ ꯆꯥꯍꯜꯂꯣ ꯍꯥꯏꯕ ꯉꯥꯅꯨꯕꯨ ꯏꯃꯥꯅ ꯁꯥꯎꯕ ꯑꯩꯕꯨ
ꯑꯦ ꯉꯥꯅꯨ ꯉꯥꯅꯨ ꯁꯥꯎꯕ ꯍꯩꯕ꯭ꯔꯥꯅꯦ
ꯏꯃꯥꯅ ꯑꯩꯕꯨ ꯁꯥꯎꯕ ꯑꯩꯅ ꯉꯥꯅꯨꯒꯤ ꯆꯥꯛ ꯄꯤꯖꯒꯅꯨ ꯂꯩꯈꯣꯝ ꯑꯣꯏꯅ ꯆꯥꯍꯜꯂꯣ ꯍꯥꯏꯕ ꯂꯩꯈꯣꯝꯒ ꯂꯩꯕ ꯅꯨꯄꯥꯒ ꯂꯩꯇꯨꯝꯒ ꯆꯥꯍꯜꯂꯣ ꯍꯥꯏꯕ ꯉꯥꯅꯨꯕꯨꯗꯤ ꯌꯥꯝ ꯃꯣꯠꯂꯦꯅ
ꯑꯗꯨ ꯐꯩ ꯎꯅ ꯆꯥꯎꯒꯅꯤ ꯍꯥꯏꯕ꯭ꯔꯥ ꯑꯗꯨꯃꯥꯏꯅ ꯆꯥꯍꯜꯂꯅꯤ
ꯑꯩꯅꯗ ꯑꯩꯗ ꯑꯗꯨꯃꯥꯏꯅ ꯆꯥꯍꯜꯂꯣ ꯍꯥꯏꯕ ꯏꯃꯥꯅ ꯁꯕ ꯎꯝ ꯇꯥꯏ
ꯑꯗꯨꯃꯥꯏꯅ ꯄꯤꯖꯔꯗꯤ ꯌꯥꯝ ꯊꯨꯅ ꯆꯥꯎꯕ꯭ꯔꯥ ꯍꯥꯏꯕ ꯇꯥꯏꯌꯦꯦ ꯇꯥꯏꯑꯦ
ꯈꯪꯗꯦ ꯑꯗꯨꯕꯨꯗꯤ ꯑꯗꯨꯕꯨꯗꯤ ꯈꯪꯗꯦ
ꯆꯥꯎꯔꯗꯤ ꯍꯥꯏꯔꯛꯑꯣ ꯑꯩꯈꯣꯏꯒꯤꯁꯨ ꯑꯩꯈꯣꯏꯁꯨ ꯄꯤꯖꯒꯦ
ꯑ ꯈꯪꯗꯦ ꯊꯨꯅ ꯆꯥꯎꯕ ꯆꯥꯎꯗꯕ ꯑꯗꯨꯗꯤ ꯈꯪꯗꯦ ꯑꯁ ꯑꯩ ꯑꯁ ꯆꯥꯛ ꯄꯤꯖꯅꯤꯡꯤꯅ ꯑꯁ ꯈꯨꯃꯣꯠꯇꯣ ꯉꯥꯅꯨꯁꯤꯡꯅꯣ ꯑꯁ
ꯐꯖꯅ ꯊꯝꯃꯣ ꯏꯁꯤꯡ ꯑꯦ ꯀꯩꯅꯣ ꯉꯥꯅꯨ ꯂꯩꯈꯣꯝꯗ ꯆꯠꯂꯗꯤ ꯃꯣꯠꯀꯅꯤ
ꯍꯥꯎꯗꯤ ꯍꯥꯎꯋꯦꯀꯣꯡ ꯉꯥꯅꯨꯁꯦ ꯅꯪ ꯆꯥꯗꯤ ꯆꯕꯔꯒꯅꯨ
ꯑꯦꯁ ꯆꯥꯗ꯭ꯔꯗꯤ ꯀꯔꯤꯅꯣꯍ ꯑꯍꯥꯎꯕ ꯆꯥꯗ꯭ꯔꯗꯤ ꯑꯩꯕꯨ
ꯑꯅꯥꯝꯕꯅꯤ ꯑꯅꯥꯝꯕ ꯑꯅꯥꯕꯗꯤ ꯅꯨ ꯦ ꯆꯪꯒꯅꯨ ꯁꯥꯥꯒꯟꯅꯤꯕ ꯀꯔꯤ
ꯑꯦꯁ ꯀꯥꯏꯗꯒꯤ ꯑꯩꯗꯤ ꯆꯥꯏꯍꯦ ꯑꯩꯗꯤ ꯂꯣꯟꯃꯛ ꯆꯥꯏꯌꯦ
ꯑꯁꯝ ꯐꯔꯦ ꯅꯪ ꯂꯣꯏꯅ ꯆꯥꯕꯗ
ꯎꯝ ꯅꯣꯏꯅ ꯆꯥꯕꯅ ꯐꯔꯦ ꯀꯔꯤꯒꯤꯔꯥ ꯒꯅ ꯀꯔꯤꯒꯤ ꯆꯥꯗꯕ꯭ꯔꯥ ꯍꯥꯏꯕ
ꯍꯨꯏ ꯆ ꯑꯩꯗꯤ ꯍꯨꯏ ꯆꯥꯗꯦ ꯑꯩꯗꯤ ꯑꯣꯛ ꯁꯟ ꯆꯥꯗꯦ ꯑꯦꯁ ꯉꯥ ꯁꯤ ꯆꯥꯗꯦ ꯑꯗꯨ ꯆꯥ ꯑꯁ ꯋꯥ ꯑꯗꯨꯗꯤ ꯄꯨꯔꯥ ꯒ ꯑꯗꯨꯗꯤ ꯄꯨꯔꯥ ꯒꯨꯠꯒꯜꯅꯤꯅꯦ ꯅꯪꯁꯦ
ꯎꯝ ꯑꯩꯗꯤ ꯆꯥꯕꯅꯦ ꯂꯣꯏꯅꯃꯛ ꯆꯥꯅꯤꯡꯉꯥꯏ ꯏꯁꯣꯔꯅ ꯄꯤꯕꯅꯦ ꯆꯥ ꯊꯣ ꯆꯥꯒꯗꯕꯅꯦ ꯀꯔꯤ ꯎꯝ ꯇꯥꯎꯅ ꯐꯅꯤ ꯆ ꯆꯗꯤ ꯀꯗꯥꯏꯔꯒ ꯎꯝ
ꯎ
ꯑꯦ ꯐꯖꯅ ꯆꯥꯗꯕꯅꯤ ꯑꯩꯣꯏꯅꯃꯛ
ꯆꯥꯛꯁꯨ ꯌꯥꯖꯥꯟ ꯆꯥꯛꯗꯕ ꯃꯥꯂꯦ ꯀꯣꯟꯅꯪꯁꯦ
ꯃꯔꯛ ꯆꯥꯀꯥꯟꯗ ꯅꯪꯗꯤ ꯄ꯭ꯂꯦꯛ ꯀꯌꯥ ꯀꯌꯥꯃꯨꯛ ꯆꯥꯕ꯭ꯔꯥ
ꯑꯦ ꯑꯅꯤ ꯑꯍꯨꯝ ꯆꯥꯕꯅꯦ ꯑꯩꯗꯤ ꯆꯥꯛ ꯌꯥꯝ ꯆꯥꯕꯅꯦ
ꯋꯥ ꯋꯥ ꯋꯥ ꯌꯥꯝ ꯀꯟꯅꯤꯡꯒꯗꯕ ꯃꯥꯜꯁꯤꯕꯥꯅꯤ ꯐꯅꯔꯁꯤ ꯏꯕꯥꯅꯤꯄꯨꯅ ꯍꯥꯏꯗꯤ ꯑꯔ ꯄꯣꯛ ꯊꯣꯑꯝꯒꯗ ꯇꯔꯒꯗꯕ ꯃꯥꯂꯦ ꯍꯥꯏꯁꯤ
ꯑꯩꯅ ꯅꯪꯥ ꯇꯥꯒꯅꯤ
ꯏꯁꯁ ꯉꯝꯗꯤ ꯉꯝꯒꯗꯕ ꯃꯥꯟꯂꯦꯀꯣ ꯅꯪꯁꯦ
ꯎꯝ ꯉꯗꯅꯤ ꯀꯔꯤꯅꯣ ꯅꯗ ꯗꯤ ꯀꯔꯤ ꯏꯣꯅ
ꯉꯝꯗ
ꯉꯝꯒꯅꯤꯔꯤ ꯉ ꯕ ꯑꯩꯁꯨ ꯌꯥꯝ ꯀꯟꯕꯅꯦ
ꯌꯦꯁ
ꯅꯪꯗꯤ ꯌꯥꯝ ꯁꯣꯟꯕ ꯃꯥꯜꯂꯦꯕꯣ ꯑꯗꯨꯗꯤ ꯑꯩꯗꯤ ꯌꯥꯝ ꯀꯟꯕꯅꯦ
ꯑꯩꯗꯤ ꯍꯦꯔꯣ ꯑꯩꯗꯤ ꯍꯦꯔꯣꯅꯦ ꯍꯦꯔꯣꯅꯦ
ꯑꯩꯇꯣ ꯍꯦꯔꯣꯅꯦ ꯀꯔꯤꯅꯣ
ꯎ ꯎ ꯄꯤꯗꯤ ꯍꯦꯔꯣ ꯁꯥꯕ ꯌꯥ ꯅꯪ ꯕꯦꯠ ꯁꯥꯔꯣ ꯦꯁꯑꯣꯍ ꯅꯪꯗꯤ
ꯑꯩꯗꯤ ꯦꯠꯠꯇꯦ ꯑꯣ ꯕꯦꯠ ꯑꯣꯏꯔꯗꯤ ꯑꯩꯅ ꯀꯩꯅꯣ ꯇꯧꯔꯅꯤꯅꯦ ꯑꯗꯨꯗꯤ ꯦ ꯆꯨ ꯉꯝꯝꯕ ꯌꯥ ꯑꯣꯏꯣꯏ ꯑꯗꯨꯗꯤ ꯇꯥꯏ
ꯑꯁꯣꯝꯗ ꯑꯁꯣꯝꯗ ꯃꯤ ꯀꯧꯔꯛꯑꯒ ꯂꯩꯕ ꯊꯝꯒꯦ ꯇꯧꯕ ꯑꯗꯨꯒ ꯑꯃꯨꯛ ꯈꯔ ꯂꯩꯔ ꯇꯧꯔꯛꯀꯦ ꯇꯧꯕ
ꯑꯩꯒꯤ ꯌꯦꯟꯁꯥꯡꯁꯦ ꯍꯥꯎꯒꯦꯔ ꯍꯥꯎꯔꯣꯏꯒꯦꯔꯥ ꯑꯗꯨ ꯀꯦ
ꯀꯝ
ꯁꯥꯕꯅꯤꯅ ꯇꯨꯝꯅꯤ ꯈꯛꯇꯅꯥꯏꯔꯤꯅꯦ
ꯎꯝ ꯁꯨꯝ ꯐꯅꯤ
ꯑ꯭ꯔꯣ ꯇꯃꯜꯍꯦ
ꯑꯁ ꯉꯟꯇꯥ ꯇ ꯃꯟꯅ ꯐꯥꯏꯗ
ꯣꯏꯗꯤ ꯌꯦ ꯀꯩꯅꯣ